ꯇꯧꯕ꯭ꯔꯣ?
ꯇꯨꯝꯒꯤ ꯇꯧꯔꯤꯗ꯫
ꯑꯣ ꯇꯨꯝꯈ꯭ꯔꯦ꯫
ꯅꯪꯗꯤ?
ꯑꯩꯁꯨ ꯇꯨꯝꯒꯦ ꯇꯧꯕꯅꯤꯗ꯫
ꯕꯣꯜ ꯌꯦꯡꯗ꯭ꯔꯣ?
ꯌꯦꯡꯗꯦ꯫ ꯅꯣꯏꯗꯤ ꯌꯦꯡꯂꯝꯒꯅꯤꯀꯣ ꯑ ꯑꯗꯨꯝ ꯌꯦꯡꯗꯦꯗ꯫
ꯑꯣꯏꯗꯅ ꯑꯁ ꯂꯥꯎꯕꯗ ꯈꯅꯥꯎꯁꯦ ꯌꯥꯗ꯭ꯔꯦꯅꯦ꯫
ꯍꯨꯝ ꯀꯩ ꯃꯊꯦꯜ ꯆꯥꯔꯒꯦ?
ꯑ ꯀꯥꯡꯁꯣꯏ꯫
ꯀꯥꯎꯏꯍꯦ꯫
ꯅꯠꯇꯦ ꯍꯥꯎꯇꯦ, ꯅꯣꯏꯗꯤ?
ꯑꯩꯈꯣꯏ ꯉꯁꯤ ꯑꯨꯝ ꯎꯁꯣꯏ ꯎꯁꯣꯏ꯫ ꯏꯔꯣꯝꯕ ꯆꯥꯏ꯫
ꯍꯥꯎꯔꯝꯒꯅꯤ꯫
ꯑꯨꯝ ꯍꯥꯎꯏ꯫
ꯎꯝ꯫
ꯀꯥꯏꯒꯥꯏ ꯆ ꯀꯥꯏꯒꯥꯏ ꯆꯠꯈꯤꯒꯦ ꯏꯆꯦ?
ꯗꯨꯝ ꯑꯦꯛꯓꯥꯝ ꯊꯥꯕ ꯆꯠꯇ꯭ꯔꯤꯒ ꯍꯪꯉꯛꯑꯁꯨ ꯑꯗꯨꯝ ꯂꯩꯅꯤꯗ꯫
ꯅꯨꯡꯉꯥꯏꯕ꯭ꯔꯣ?
ꯈꯪꯗꯦ ꯑꯦꯛꯓꯥꯝ ꯍꯣꯜꯗ ꯇꯨꯝꯅꯤꯡꯉꯒ ꯂꯩ꯫
ꯀꯩꯒꯤ ꯇꯨꯝꯅꯤꯡꯉꯤꯕ?
ꯑ ꯈꯪꯗꯦꯗ ꯑꯗꯨꯝ ꯑꯗꯨꯝ ꯇꯨꯝꯅꯤꯡꯕꯒꯤ ꯇꯨꯝꯕꯤꯕꯅꯤꯗ꯫
ꯂꯣꯏꯔꯦꯍꯦ꯫
ꯂꯣꯏꯔꯕꯣ?
ꯂꯣꯏꯗ꯭ꯔꯤ ꯑꯅꯤ ꯋꯥꯠꯂꯤꯌꯦ꯫
ꯍꯌꯦꯡꯁꯨ ꯂꯩꯕ꯭ꯔꯣ?
ꯍꯌꯦꯡ ꯂꯩꯇꯦ ꯍꯌꯦꯡ ꯑꯣꯐ ꯅꯣꯏ
ꯑ ꯗꯦ ꯑꯐꯇꯔ ꯇꯨꯃꯥꯔꯣꯗ ꯂꯩꯌꯦ
ꯎꯝ ꯐꯖꯅ ꯊꯥꯔꯣ ꯐꯖꯅ ꯊꯥꯔꯣ
ꯑꯥꯎ ꯐꯖꯅ ꯊꯥꯒꯦ
ꯏꯕꯥꯅꯤ ꯋꯥꯔꯤ ꯁꯅꯥꯕꯗꯤ ꯏꯕꯤꯒꯅꯨꯀꯣ
ꯑꯩꯗꯤ ꯏꯕꯤꯒꯦ ꯊꯥꯎꯕꯅꯤ ꯀꯩꯅꯣ
ꯏꯕꯥꯅꯤ ꯋꯥꯔꯤꯁꯥꯅꯕ ꯏꯕꯤꯔꯗꯤ ꯂꯣꯏꯔꯦ
ꯀꯔꯤꯒꯤ ꯅꯪ ꯑꯩꯅ ꯏꯕꯥꯅꯤꯒꯤ ꯋꯥꯔꯤ ꯏꯕꯗꯨ ꯄꯥꯝꯗꯕ꯭ꯔꯣ
ꯅꯪ ꯏꯀꯥꯏꯗ꯭ꯔꯣ ꯅꯪ ꯏꯀꯥꯏꯒꯅꯤꯗ ꯑꯗꯨꯒꯤꯅꯤꯗ ꯏꯀꯥꯏ ꯑꯣꯏꯔꯗꯤ ꯌꯥꯏ ꯏꯈꯤꯜꯂꯣ ꯑꯗꯨꯗꯤ
ꯏꯔꯝꯒꯅꯤꯀꯣ ꯑꯗꯨꯗꯤ
ꯎꯝ
ꯎꯝꯝ
ꯑꯁ ꯅꯣꯡ ꯆꯨꯕ꯭ꯔꯣ
ꯅꯪ ꯆꯨꯗꯦ ꯐꯦꯡꯒꯤ ꯃꯈꯣꯟꯅꯤ
ꯁꯤꯗꯗꯤ ꯅꯣꯡ ꯈꯔ ꯈꯔ ꯆꯨ ꯂꯩꯗ
ꯑꯣ ꯑꯩꯈꯣꯏꯒꯤꯗꯁꯨ ꯑꯗꯨꯝ ꯆꯨꯔꯒ ꯍꯧꯖꯤꯛꯇꯤ ꯆꯨꯗ꯭ꯔꯦ
ꯅꯣꯡ ꯆꯨꯕ ꯄꯥꯝ ꯅꯣꯡ ꯆꯨꯕ ꯄꯥꯝꯃꯦ ꯀꯟꯅ ꯆꯨꯕ ꯄꯥꯝꯃꯦ
ꯍꯣꯏ ꯑꯗꯨꯅ ꯍꯦꯟꯅ ꯅꯨꯡꯉꯥꯏꯀꯣ ꯇꯨꯝꯕꯗ
ꯇꯨꯝꯕꯁꯨ ꯅꯨꯡꯉꯥꯏꯔꯦ ꯋꯥꯈꯜꯁꯨ ꯈꯔ ꯅꯨꯡꯉꯥꯏ
ꯋꯥꯈꯜꯗꯤ ꯀꯃꯥꯏꯅ ꯅꯨꯡꯉꯥꯏꯕ
ꯎꯝ ꯑꯗꯨꯝ ꯑꯗꯨ ꯃꯔꯛꯇ ꯅꯪ ꯑꯃꯨꯛ ꯂꯥꯛꯑꯗꯤ ꯅꯨꯡꯉꯥꯏꯗꯧꯕ ꯅꯪꯕꯨ ꯂꯥꯛꯑꯗꯤ ꯅꯨꯡꯉꯥꯏꯗꯧꯕ
ꯎꯝ ꯃꯇꯝ ꯃꯇꯝꯅꯤꯅ ꯂꯥꯛꯀꯅꯤꯗ
ꯍꯣꯏ ꯍꯣꯏ
ꯍꯌꯦꯡꯗꯤ ꯀꯥꯏꯆꯠꯒꯅꯤ
ꯍꯌꯦꯡꯔꯣ
ꯎꯝ
ꯑꯗꯨꯝ ꯂꯩꯔꯝꯒꯅꯤꯗ ꯀꯩꯁꯨ ꯇꯧꯔꯣꯏ ꯅꯣꯏꯗꯤ
ꯑꯩꯁꯨ ꯌꯦꯡꯉ ꯂꯩꯒꯅꯤꯗ ꯌꯨꯝꯗ ꯂꯧꯁꯨ ꯂꯣꯏꯔꯦ
ꯑꯣ ꯅꯣꯏꯗꯤ ꯀꯩ ꯇꯧꯔꯒ ꯂꯩꯕ꯭ꯔꯣ ꯍꯧꯖꯤꯛꯀꯥꯟꯁꯦ
ꯍꯧꯖꯤꯛꯀꯥꯟꯗꯤ ꯑꯗꯨꯝ ꯀꯩꯅꯣ ꯍꯥꯏꯁꯤꯔꯥ ꯐꯃꯨꯡꯗ ꯑꯗꯨꯝ ꯍꯤꯞꯄꯒ ꯂꯩꯔꯦ
ꯅꯪ ꯂꯩꯥꯏꯔꯤꯛ ꯇꯥꯝꯕ꯭ꯔꯣ
ꯑ ꯒ꯭ꯔꯦꯖꯨꯑꯦꯁꯟꯗꯤ ꯂꯣꯏꯔꯦ ꯅꯪ ꯅꯪ ꯀꯥꯎꯔꯕꯣ
ꯏꯕꯥꯅ ꯏꯕꯥꯅꯤ ꯁꯥꯟꯅꯕꯁꯤ ꯅꯪ ꯀꯥꯎꯔꯦ
ꯍꯣꯏ
ꯑꯦꯁ ꯌꯥꯔꯦꯍꯦ ꯅꯪꯁꯨ
ꯎ ꯅꯪꯗꯤ ꯍꯧꯖꯤꯛꯁꯨ ꯅꯤꯡꯁꯤꯡꯂꯒ ꯂꯩꯕ꯭ꯔꯣ
ꯎꯝ ꯅꯤꯡꯁꯤꯡꯉꯦ
ꯑꯗꯨꯗꯤ ꯑꯦꯛꯖꯥꯝ ꯊꯥꯕꯗꯨ ꯀꯥꯎꯈ꯭ꯔꯦ ꯑꯦꯖꯝ ꯊꯥꯏ ꯍꯥꯏꯗꯨ ꯍꯥ
ꯊꯥꯕꯗꯤ ꯊꯥꯏ ꯍꯥꯏꯔꯦ ꯈꯪꯉꯦ
ꯅꯪ ꯁꯦꯀꯦꯟ ꯁꯦꯝ ꯅꯠꯇ꯭ꯔꯣ
ꯍꯣꯏ
ꯑꯗꯨꯅꯤ ꯈꯪꯉꯤꯕ
ꯀꯔꯤꯒꯤ ꯀꯣꯔꯁꯔꯦ
ꯀꯔꯤ ꯀꯣꯔꯁ ꯂꯧꯕ꯭ꯔꯣ ꯍꯥꯏꯌꯣ
ꯅꯪ ꯑꯗꯨꯗꯤ ꯑꯩꯉꯣꯟꯗ ꯍꯥꯏꯕꯤꯗꯦ
ꯂꯣꯏ ꯆꯤꯟ ꯊꯤꯒꯅꯨ ꯂꯣꯏꯉꯣꯏ ꯍꯥꯏꯕꯤꯈ꯭ꯔꯦꯗ
ꯑꯁꯦꯡꯕꯅꯤ ꯍꯥꯏꯗꯤ ꯑꯩꯉꯣꯟꯗꯗꯤ
ꯆꯤꯟ ꯊꯤꯕꯅꯤꯀꯣ ꯅꯪ ꯍꯧꯖꯤꯛꯁꯦ
ꯑꯁ ꯇꯧꯁꯤꯟꯅꯔꯒ ꯅꯪ ꯐꯣꯇꯣꯁꯨ ꯊꯥꯔꯛꯑꯒ ꯌꯦꯡꯈ꯭ꯔꯦ ꯑꯩ
ꯍꯥ
ꯅꯪ ꯅꯪ ꯁꯛ ꯈꯪꯅꯁꯤ ꯍꯥꯏꯅ ꯐꯣꯇꯣꯁꯨ ꯊꯥꯔꯛꯏꯗꯅ ꯅꯪ
ꯐꯣꯇꯣꯁꯨ ꯊꯔꯈ꯭ꯔꯦ
ꯍꯣꯏ
ꯑꯣ ꯑꯩ ꯀꯥꯎꯈ꯭ꯔꯦ
ꯀꯥꯎꯔꯝꯅꯤ ꯀꯥꯎꯔꯝꯅꯤ
ꯃꯤꯡꯁꯨ ꯈꯪꯗꯦ ꯑꯁꯤꯒꯤ ꯃꯤꯡꯅ ꯑꯁꯤꯒꯤ ꯁꯛꯅꯤꯗꯨ ꯈꯪꯗꯕꯒꯤꯅꯤ ꯀꯔꯤꯔꯣ
ꯎ ꯅꯪ ꯑꯩꯉꯣꯟꯗ ꯊꯥꯔꯛꯄꯗ
ꯑꯍꯨꯝ
ꯅꯪ ꯐꯣꯇꯣ ꯊꯥꯔꯛꯄꯗ
ꯑꯥ
ꯎ ꯂꯝꯐꯦꯜꯗ ꯄꯥꯠ ꯑꯃ ꯂꯩꯕꯗꯣ
ꯑꯥ
ꯑꯗꯨꯗ ꯂꯦꯞꯄꯒ ꯊꯥꯔꯛꯑꯦ
ꯑꯣꯥ
ꯅꯤꯡꯁꯤꯡꯉꯕ
ꯍꯥꯥ
ꯑꯩꯗꯤ ꯀꯥꯎꯗꯤ
ꯍꯥ
ꯑꯩꯗꯤ ꯀꯥꯎꯗꯦꯕ
ꯑꯣ ꯍꯥꯏꯔꯦ ꯑꯗꯨꯗꯤ
ꯎꯝ ꯎ ꯄꯨ
ꯍꯥ
ꯅꯣꯡ ꯀꯟꯅ ꯆꯨꯕꯗꯤ ꯐꯗꯨꯕ ꯇꯞ ꯇꯞꯅ ꯆꯨꯕ ꯂꯩ
ꯎꯝ
ꯄꯨꯡ ꯀꯌꯥꯗꯣ ꯇꯝꯖꯔꯣ
ꯅꯪꯒꯨ ꯋꯥꯔꯤ ꯁꯦꯅꯥ ꯍꯥꯏꯔꯒ ꯂꯣꯏꯗꯤ ꯇꯨꯝꯒꯅꯤ
ꯂꯣꯏꯔꯗꯤ ꯇꯨꯝꯃꯒꯦ
ꯍꯣꯏ
ꯂꯣꯏꯗꯥ ꯂꯣꯏꯕ ꯄꯥꯝꯗꯩ ꯑꯩꯗꯤ
ꯑꯗꯨꯗꯤ ꯑꯃꯨꯛ ꯇꯑꯣꯅꯦ
ꯎꯝ
ꯑꯣ
ꯎꯝ ꯀꯔꯤꯍꯥꯏꯕ ꯀꯔꯤ ꯍꯥꯏꯕꯅꯦ
ꯎꯝ ꯀꯩꯁꯨ ꯍꯥꯏꯗꯦꯗ
ꯀꯔꯤꯒꯤ ꯍꯨꯝ ꯇꯧꯕ꯭ꯔꯥꯅ ꯍꯪꯕꯅꯤꯗ ꯀꯩꯅꯣ
ꯅꯥꯇꯦꯗꯅꯥ ꯎꯝ ꯀꯩꯁꯨ ꯅꯠꯇꯦ
ꯉꯁꯤꯗꯤ ꯅꯣꯡ ꯀꯩꯅꯣ ꯇꯧꯗ꯭ꯔꯕꯣ ꯏꯖꯝ ꯊꯥꯕꯗꯣ
ꯎꯝ
ꯅꯣꯡ ꯆꯨꯗ꯭ꯔꯣ ꯕꯖꯥꯔꯗꯗꯤ ꯑꯗꯨꯗꯥ ꯅꯣꯏ ꯑꯦꯖꯟ ꯊꯥꯔꯤꯉꯩꯗ ꯅꯣꯡ ꯆꯨꯗ꯭ꯔꯣ
ꯈꯔꯗꯤ ꯇꯧ ꯈꯔꯗꯤ ꯅꯪ ꯆꯨꯝꯗ
ꯎꯝ ꯏꯁ ꯅꯣꯡ ꯆꯨꯕꯁꯨ ꯃꯔꯛ ꯃꯔꯛꯇꯗꯤ ꯅꯨꯡꯉꯥꯏ ꯃꯔꯛ ꯃꯔꯥꯏꯗꯤ ꯇꯜꯂꯦ
ꯃꯄꯟ ꯊꯣꯛꯀꯦ ꯇꯧꯕ ꯃꯇꯝꯗꯤ ꯇꯜꯂꯦ
ꯎꯝ
ꯅꯣꯏꯗꯤ ꯌꯨꯝ ꯌꯨꯝꯗ ꯂꯩꯕ꯭ꯔꯥ ꯉꯁꯤꯁꯦ
ꯑꯣ ꯉꯁꯤ ꯉꯁꯤ ꯑꯩ ꯒꯥꯔꯤ ꯁꯦꯝꯕ ꯆꯠꯂꯦ
ꯑꯣ
ꯒꯔꯤꯁꯦꯝꯃ ꯆꯠꯂꯒ ꯑꯃꯨꯛ ꯍꯜꯂꯛꯑꯒ
ꯎꯝ
ꯇꯨꯝꯃꯦ ꯇꯨꯝꯃꯒ ꯁꯤꯗ ꯑꯃꯨꯛ ꯊꯕꯛ ꯊꯕꯛ ꯇꯧꯕ ꯍꯧꯔꯦ
ꯑꯥ ꯎꯝ
ꯒꯥꯔꯤ ꯁꯦꯝꯕꯁꯨ ꯄꯩꯁꯥ ꯌꯥꯝ ꯆꯪꯃꯤꯅꯦ
ꯒꯤꯅꯤꯗ
ꯎꯝ
ꯑ
ꯑꯁ ꯂꯥꯏꯔꯤꯛꯇꯤ ꯃꯥꯏ ꯂꯥꯏꯔꯤꯛꯇꯤ ꯄꯥꯕ꯭ꯔꯣ
ꯄꯗꯦ ꯄꯥꯗꯕꯤꯗ ꯏꯕꯅꯤ ꯀꯩꯅꯣ
ꯑꯦꯁꯥ ꯊꯥꯕ ꯅꯨꯡꯉꯥꯏꯔꯝꯔꯕꯅꯤ ꯑꯗꯨꯗꯤ
ꯍꯣꯏ ꯑꯗꯨꯒꯤꯅꯤ ꯑꯦꯛꯖꯥꯝ ꯍꯣꯜꯗꯁꯨ ꯇꯧꯅꯤꯡꯕꯁꯦ
ꯎꯝ
ꯕꯦ ꯄꯦ ꯄꯔꯆꯥ ꯖꯅꯤ ꯀꯦ
ꯑꯁ ꯆꯥꯔꯣꯏꯗ ꯑꯗꯨꯗꯤ
ꯂꯩꯔꯤꯛ ꯍꯩꯕ ꯃꯥꯜꯂꯤꯀꯣ
ꯍꯥꯥ
ꯂꯥꯏꯔꯤꯛ ꯍꯩꯕ ꯃꯥꯂꯤꯀꯣ
ꯅꯠꯇꯦ ꯑꯗꯨ ꯑꯗꯨꯗꯤ ꯅꯠꯇꯦ ꯑꯗꯨ ꯑꯣꯏꯔꯁꯨ ꯑꯁꯃꯥꯏꯗꯤ ꯐꯪꯒꯟꯅꯤꯗ
ꯈꯪꯉꯤ ꯈꯪꯉꯤ ꯑꯗꯨꯗ ꯑꯗꯨꯗ ꯀꯥꯕꯁꯤꯡꯖꯤꯜꯂꯔꯤ ꯍꯥꯏ
ꯈꯪꯗ꯭ꯔꯁꯨ ꯈꯪꯉꯦ ꯈꯪꯉꯦ ꯍꯥꯏꯌꯦꯀꯣ
ꯎꯝ ꯏꯗꯦ ꯏꯗꯦ ꯍꯥꯏꯔꯒ ꯄꯥꯁ ꯇꯧꯕ ꯃꯤꯗꯣ
ꯍꯨꯝ
ꯏꯗꯦ ꯑꯦꯛꯖꯥꯝꯗ ꯏꯕ꯭ꯔꯣ ꯍꯥꯏꯗꯤ ꯏꯗꯦ ꯏꯗꯦ ꯍꯥꯏꯔꯒ ꯄꯥꯁ ꯇꯧꯕꯗ
ꯅꯣꯏꯒꯨꯝꯕ ꯅꯣꯏꯅꯦ ꯑꯗꯨꯗꯤ
ꯎꯝ
ꯑꯁ ꯀꯩꯁꯨ ꯈꯪꯗꯦ ꯀꯩꯁꯨ ꯈꯪꯗꯦ ꯍꯥꯏꯔꯒ ꯄꯦꯄꯔ ꯑꯦꯛꯁꯇ꯭ꯔꯥ ꯄꯦꯄꯔ ꯂꯧꯕꯗꯣ
ꯑꯁ ꯌꯥꯔꯦ
ꯅꯣꯏ ꯀꯥꯡꯕꯨꯨ ꯅꯦꯗꯨ
ꯑꯁꯦꯡꯕ ꯅꯨꯄꯤꯁꯤꯡꯗꯤ ꯑꯗꯨꯝ ꯂꯩꯁꯥꯕꯤꯁꯤꯡꯗꯤ ꯏꯗꯦ ꯏꯗꯦꯗꯤ ꯑꯗꯨꯝ ꯍꯥꯏꯔꯛꯏꯗ ꯑꯗꯨꯒ ꯔꯤꯖꯜ ꯊꯣꯏꯔꯀꯥꯟꯗꯗꯤ ꯎꯝ
ꯑꯦꯁ
ꯑꯁꯦꯡꯕꯅꯤ
ꯃꯔꯝꯗꯨꯗꯤ ꯑꯗꯨꯃ ꯑꯩꯅ ꯇꯧꯋꯦ ꯑꯗꯨ ꯑꯣꯏꯔꯁꯨ ꯂꯥꯏꯔꯤꯛ ꯄꯥꯗꯁꯨ ꯏꯕꯨꯗꯤ ꯀꯔꯤ ꯍꯥꯏꯁꯤꯔꯥ ꯀ꯭ꯔꯤꯌꯦꯇꯤꯞ ꯔꯥꯏꯇꯤꯡ ꯇꯧꯔꯒ ꯏꯕꯅꯤ ꯀꯩꯅꯣ
ꯐꯩ ꯐꯩ ꯑꯗꯨꯁꯨ ꯐꯩ
ꯍꯨꯝ
ꯑꯗꯨꯁꯨ ꯐꯩꯕ
ꯎꯝ ꯎꯝ
ꯍꯌꯦꯡꯁꯦ ꯅꯣꯡ ꯆꯨꯗꯧ ꯃꯥꯜꯂꯦꯗ ꯑꯃꯨꯛ
ꯅꯨꯡꯉꯥꯏꯌꯦ ꯅꯣꯡ ꯆꯨꯔꯗꯤ
ꯍꯌꯦꯡꯗꯤ ꯅꯪꯁꯨ ꯌꯨꯝ ꯂꯩꯔꯅꯤ
ꯍꯣꯏ
ꯊꯕꯛ ꯂꯩꯇꯦ
ꯂꯩꯇꯦ ꯑꯣ ꯑꯣꯐꯅꯤ ꯍꯌꯦꯡꯗꯤ
ꯍꯔꯥꯎꯔꯤꯅꯤ
ꯍꯥꯥ
ꯈꯔ ꯑꯣꯐ ꯂꯥꯏ ꯇꯕꯅꯤ ꯍꯔꯥꯎ ꯍꯔꯥꯎ ꯃꯕ
ꯍꯣꯏ ꯑꯗꯨ ꯑꯣꯏꯔꯁꯨ ꯅꯦꯛꯁ ꯄꯦꯄꯔꯗꯤ ꯌꯥꯝ ꯂꯨꯏꯌꯦ
ꯀꯩ ꯎꯝ ꯐꯖꯅ ꯄꯥꯎ ꯐꯖꯅ ꯄꯥꯎ
ꯂꯤꯇꯔꯦꯔꯤ ꯀ꯭ꯔꯤ ꯀ꯭ꯔꯤꯇꯤꯁꯤꯖꯝꯅꯤ ꯑꯁꯤꯒꯅꯤꯗ
ꯎꯝ
ꯑꯗꯨꯗꯤ ꯄꯥꯗ꯭ꯔꯤꯗꯤ ꯏꯕꯗ ꯌꯥꯗꯦ ꯉꯝꯃꯔꯣꯏ
ꯄꯥꯒꯗꯕꯅꯤ ꯇꯟꯅ ꯇꯟꯅꯁꯨ ꯄꯥꯒꯗꯕꯅꯤ ꯃꯤ ꯑꯣꯏꯒꯗꯕꯅꯤꯅ
ꯎꯝ ꯑꯗꯨꯒ ꯃꯤ ꯑꯣꯏꯗ꯭ꯔꯦ ꯑꯣꯏꯗꯕꯗꯤ ꯀꯃꯥꯏ ꯇꯧꯁꯤꯔꯥ